ꯍꯜꯂꯣ ꯃꯔꯨꯞ ꯏꯈꯪ ꯈꯪꯍꯧꯗꯨꯅ ꯐꯣꯟ ꯇꯧꯕꯤꯔꯛꯄ ꯃꯔꯨꯞ ꯀꯔꯤ ꯂꯩꯔꯤ
ꯊꯣꯏꯗꯣꯛꯄ ꯌꯥꯝꯅ ꯂꯨꯕ ꯎꯁꯤꯟꯅꯈꯤꯦ ꯃꯔꯨꯞꯄꯨ ꯀꯔꯤ ꯊꯕꯛ ꯇꯧꯕꯤꯔꯝꯃꯤꯅꯣ
ꯃꯔ꯭ꯔꯨꯞ ꯑꯩꯁꯦ ꯂꯥꯏ ꯑꯃꯒꯤꯕꯅꯦ ꯑꯉꯥꯡꯒꯤ ꯑꯗꯣ ꯂꯥꯏ ꯌꯦꯛꯄꯗꯨꯒꯤ ꯑꯩꯈꯣꯏꯒꯤ ꯃꯥꯏꯁꯦ ꯑꯦꯁꯥꯏꯟꯃꯦꯟ ꯑꯣꯏꯕ ꯍꯥꯏꯇꯥꯔꯦ ꯐꯥꯂꯁꯄꯇꯤ ꯊꯥꯕꯒꯤ ꯑꯩꯈꯣꯏꯒꯤ ꯌꯨꯝꯗ ꯁꯨꯝ ꯌꯦꯛꯂꯛ ꯈꯣꯠꯂꯣꯑꯣꯅ ꯄꯤꯕꯗꯣ ꯑꯗꯨꯗ ꯑꯩꯅ ꯁꯨꯝ ꯌꯦꯛꯄꯤꯕꯅꯦ ꯑꯗꯨꯗ ꯌꯦꯡꯁꯤꯗ ꯑꯩꯈꯣꯏꯒꯤ ꯃꯥ ꯑꯃ ꯑꯃꯅ ꯐꯣꯟ ꯇꯧꯔꯛꯄ ꯑꯗꯨ ꯇꯧꯔꯛꯄꯗꯣ ꯃꯥꯒ ꯁꯨꯝ ꯃꯥꯗꯣ ꯍꯤꯗꯥꯛ ꯈꯔꯁꯨ ꯉꯥꯎꯋꯦꯕ ꯍꯧꯖꯤꯛꯇꯤ ꯕꯣꯟꯒꯤ ꯃꯇꯥꯡꯅꯤꯅ ꯃꯥꯅ ꯄꯋꯥꯂꯤꯗꯁꯨꯝ ꯇꯧꯔꯛ ꯀꯗꯏꯁ ꯍꯥꯏꯗꯤ ꯑꯍꯟꯒꯅꯤꯅ ꯌꯦꯠꯅꯔꯨꯕ ꯌꯥꯗꯕꯅꯤꯅ ꯁꯥꯎꯗꯅꯕ ꯃꯑꯣꯡꯗ ꯈꯨꯝꯕꯗ ꯁꯣꯝꯗ ꯑꯩꯅ ꯇꯧꯔꯤꯕ ꯊꯕꯛꯁꯦ ꯁꯣꯏꯔꯝꯕ ꯍꯥꯏꯇꯥꯔꯦ ꯑꯗꯨꯅ ꯁꯦꯒꯥꯏꯔꯒ ꯅꯞꯇꯕ ꯌꯥꯑꯔꯣꯏ ꯃꯅꯤꯡ ꯃꯥꯡ ꯑꯣꯟꯅꯔꯦꯅ ꯍꯥꯏꯖꯕ ꯇꯥꯔꯦ ꯑꯩꯅ ꯃꯤꯡꯅ ꯊꯥꯔꯨꯣꯏꯔꯤꯕ ꯈꯣꯠꯂꯣꯔꯤꯕ ꯃꯌꯥꯝꯁꯦ
ꯀꯩꯁꯨ ꯀꯥꯏꯗꯦ ꯑꯍꯜ ꯂꯣꯏꯁꯤꯜꯂꯛꯄ ꯍꯥꯏꯕꯁꯤꯗꯤ ꯄꯦꯟꯗꯕ ꯀꯌꯥ ꯑꯃ ꯁꯥꯎꯅ ꯀꯌꯥ ꯑꯃ ꯃꯔꯝ ꯑꯣꯏꯗꯨꯅ ꯐꯨꯝꯃꯣꯏꯂꯕꯅꯤ ꯑꯗꯨꯅ ꯊꯣꯏꯏ ꯌꯥꯝ ꯈꯟꯖꯤꯜꯂꯨꯅꯨ ꯑ ꯉꯥꯏꯍꯥꯛ ꯂꯩꯔꯒ ꯑꯗꯨꯅꯦꯗꯥꯅꯤ ꯑꯗꯨ ꯐꯖꯅ ꯑꯗꯨꯝ ꯐꯖꯅ ꯍꯥꯏꯅꯕ ꯌꯥꯅꯤꯗ ꯑꯣ ꯀꯁꯨ ꯄꯥꯏꯗꯦ ꯀꯁꯨ ꯄꯥꯏꯗ ꯑꯗꯨ ꯇꯥꯡꯒ ꯑꯣꯏꯗꯤꯦ
ꯑ ꯃꯥꯅꯤ ꯔꯨꯐ ꯑꯗꯨ ꯔꯨꯐ ꯀꯔꯤ ꯀꯔꯤ ꯋꯥꯔꯤ ꯇꯥꯟꯅꯁꯤꯦ ꯍꯥꯏꯗꯅ ꯐꯣꯟ ꯇꯧꯕꯤꯔꯛꯄꯅꯣ
ꯋꯥꯔꯤꯗꯤꯁꯦ ꯊꯂꯄꯣꯗ ꯅꯠꯇꯦ ꯑꯩꯈꯣꯏꯒꯤ ꯍꯧꯖꯤꯛ ꯅꯨꯡꯁꯥ ꯌꯥꯝ ꯁꯥꯕꯁꯤ ꯃꯇꯝꯁꯤꯗ ꯀꯔꯤ ꯀꯔꯤ ꯇꯧꯔꯒ ꯃꯇꯝꯗ ꯁꯨꯝ ꯂꯦꯟꯁꯤꯒꯦ ꯑꯃꯗꯤ ꯀꯥꯟꯅꯕ ꯃꯇꯝ ꯍꯥꯏꯗꯤ ꯃꯇꯝ ꯂꯦꯟꯕ ꯑꯗꯨꯅ ꯆꯥꯔ ꯊꯛꯑꯒ ꯇꯨꯝꯃꯒ ꯀꯣꯏꯔꯒ ꯁꯣꯛꯄꯇ ꯅꯠꯇꯕ ꯑꯇꯣꯞ ꯑꯇꯣꯞꯄ ꯀꯔꯤ ꯀꯔꯤ ꯇꯧꯕ ꯌꯥꯏ ꯑꯃꯗꯤꯅꯤ ꯀꯣꯏꯕꯨ ꯆꯠꯂꯁꯨꯨ ꯀꯔ ꯀꯔ ꯎꯖꯒꯥꯗ ꯆꯠꯂꯒꯗꯤ ꯌꯥꯒꯅꯤ ꯍꯥꯏꯅ ꯍꯥꯏꯕꯤꯌꯨ
ꯍꯥꯏꯖꯒꯦ ꯃ ꯎꯝ ꯑꯗꯨꯁꯨ ꯑꯗꯨꯝ ꯃꯔꯨ ꯑꯣꯏꯕ ꯊꯕꯛꯅꯤ ꯍꯥꯏꯗꯤ ꯄꯨꯟꯁꯤꯁꯤꯗ ꯀꯣꯏꯕꯒ ꯂꯥꯡꯕ ꯍꯥꯏꯕꯁꯤ ꯌꯥꯎꯗ꯭ꯔꯒꯅꯤ ꯎꯝ ꯍꯥꯏꯗꯤ ꯃꯄꯨꯟꯁꯤꯗ ꯀꯣꯏꯕ ꯂꯥꯡꯕ ꯆꯪꯃꯤꯗ꯭ꯔꯀꯣ ꯁꯝꯅ ꯍꯥꯏꯔꯕꯗ ꯏꯁꯩ ꯉꯣꯡꯅꯤꯡꯗ꯭ꯔꯕ ꯃꯤꯗꯨꯗꯤ ꯉꯥꯎꯕꯒ ꯄꯥꯡꯈꯛꯅꯤꯅ ꯍꯥꯏꯕꯃꯒꯤ ꯄꯥꯎꯇꯥꯛ ꯑꯃꯈꯛꯇꯪ ꯂꯩꯖꯩ ꯑꯗꯨ ꯌꯥꯝꯅ ꯆꯨꯝꯕ ꯑꯣꯏꯅꯤ ꯍꯣꯏ ꯃꯁꯥꯗꯣ ꯃꯤꯒ ꯄꯨꯟꯗꯕꯗꯒꯤ ꯑꯣꯏꯔꯝꯃꯦ ꯌꯥꯏ ꯑꯗꯨꯕꯨ ꯄꯨꯟꯁꯤ ꯍꯥꯏꯕꯁꯤꯗꯤ ꯄꯣꯛꯑꯕꯗꯤ ꯁꯤꯒꯗꯕ ꯂꯩ ꯁꯤꯕ ꯉꯥꯏꯕꯒꯤ ꯃꯍꯨꯠꯇ ꯄꯩꯁꯥꯁꯨ ꯇꯥꯟꯒꯗꯕꯅꯤ ꯑꯗꯨꯕꯨ ꯏꯁꯥꯒꯤ ꯏꯁꯥꯗ ꯅꯨꯡꯉꯥꯏꯖꯕ ꯄꯤꯕ ꯍꯥꯏꯕꯁꯤꯁꯨ ꯃꯔꯨꯅꯤ ꯑꯩꯈꯣꯏꯒꯤ ꯑꯩꯅ ꯀꯣꯏꯕ ꯆꯠꯅꯤꯡꯕ ꯍꯥꯏꯔꯒꯗꯤ
ꯆꯤꯡꯌꯥꯒꯨꯝꯕ ꯑꯆꯤꯛꯄ ꯃꯐꯝ ꯁꯝꯅ ꯍꯥꯏꯔꯕꯗ ꯂꯝꯁꯨ ꯑꯗꯨꯝ ꯄꯟꯖꯒꯦ ꯂꯝ ꯪꯁꯨ ꯀꯔꯤ ꯀꯩꯁꯨ ꯀꯥꯏꯗꯕ ꯃꯥꯜꯂꯦꯀꯣ ꯑꯗ
ꯄꯦꯗꯗꯨ ꯄꯀꯥꯏꯗ
ꯀꯩꯁꯨ ꯀꯥꯏꯗꯧ ꯃꯥꯜꯂꯦ ꯍꯥꯏꯕꯗꯤ ꯑꯩꯅ ꯃꯃꯥꯡꯗ ꯂꯝ ꯀꯟꯕ ꯑꯩꯈꯣꯏꯒꯤ ꯆꯦꯛ ꯇꯧꯕ ꯃꯇꯝꯗ ꯂꯝꯗꯝꯗ ꯀꯌꯥ ꯑꯃ ꯌꯥꯎꯈꯤꯕꯗꯣ ꯑꯗꯨꯝ ꯂꯝꯁꯦ ꯑꯩꯈꯣꯏꯒꯤ ꯂꯩꯔꯤꯕ ꯂꯝꯗꯝꯁꯤꯒꯤ ꯄꯟꯖꯗ ꯌꯥꯝ ꯅꯨꯡꯉꯥꯏꯇꯦ ꯂꯝꯗꯝꯁꯤꯗꯗꯤ ꯑꯩ ꯆꯠꯅꯤꯡꯕꯗꯤ ꯀꯌꯥ ꯂꯩꯇꯦ ꯏꯈꯣꯏ ꯆꯠꯅꯤꯡꯕ ꯑꯩꯈꯣꯏꯒꯤ ꯆꯤꯡꯁꯥꯡ ꯆꯠꯅꯤꯡꯕ ꯀꯌꯥꯗꯤ ꯂꯩ ꯑꯗꯨ ꯑꯗꯨ ꯆꯠꯄꯗꯤ ꯀꯌꯥ ꯀ ꯑꯣꯏꯒꯗꯕ ꯃꯥꯟꯗ꯭ꯔꯦ ꯂꯩꯔꯤꯕ ꯑꯩꯈꯣꯏꯒꯤ ꯐꯤꯕꯝꯁꯤꯅ ꯍꯥꯏꯖꯕ ꯇꯥꯔꯦ ꯍꯧꯖꯤꯛꯀꯤ ꯆꯌꯦꯠꯅꯕ ꯅꯨꯡꯉꯥꯏꯅꯗꯕ ꯂꯩꯔꯤꯕ ꯐꯤꯝ ꯍꯥꯏ ꯃꯁꯤ ꯀꯔꯤꯁꯨ ꯊꯪꯖꯦ ꯣꯏꯨꯦꯟꯅꯠꯇ꯭ꯔꯒꯅ ꯇꯤꯛꯅ ꯆꯠꯊꯍꯧꯕ ꯑꯗꯨꯅ ꯃꯔꯨꯞ ꯑꯩꯗꯤ ꯁꯨꯝ ꯑꯁꯣꯝꯒꯤ ꯑꯃꯦꯔꯤꯀꯥ ꯑꯣꯏꯔꯣ ꯑꯗꯒꯤ ꯂꯩꯔꯤꯕ ꯧꯋꯤ ꯍꯥꯏꯖꯕ ꯇꯥꯔꯦ ꯅꯣꯔꯋꯦꯕꯨ ꯑꯣꯏꯔꯣ ꯂꯩꯔꯤꯕ ꯃꯌꯥꯝ ꯑꯁꯤꯗ ꯆꯠꯆꯅꯤꯡꯉꯤ ꯇꯥ ꯃꯔꯛꯇꯤ ꯀꯔꯤ ꯀꯔꯝꯕ ꯃꯐꯝꯗꯨꯅ ꯍꯦꯟꯅ ꯆꯠꯅꯤꯡꯕꯒꯦ ꯍꯥꯏꯕꯗꯨꯁꯨ ꯊꯝꯕꯤꯌꯅꯤ ꯎꯝ
ꯇꯥꯕꯗ ꯅꯨꯡꯉꯥꯏ ꯀꯩꯁꯨ ꯀꯥꯏꯗꯦ ꯃꯔꯅ ꯄꯥꯝꯕ ꯂꯝ ꯑꯃ ꯊꯝꯕꯤꯕꯗ ꯑꯗꯣ ꯀꯔꯤ ꯀꯔꯤ ꯃꯇꯊꯦꯡꯒꯗꯤ ꯐꯪꯕꯤꯔꯒꯦ ꯉꯒꯤꯕꯨꯣ
ꯎ ꯑ ꯑ ꯁꯟꯗꯒꯅꯤ ꯉꯁꯤꯁꯦ ꯑꯩꯈꯣꯏ ꯃꯔꯨꯞ ꯑꯃꯒ ꯁ ꯑꯩꯈꯣꯏꯒꯤ ꯃꯌꯥꯟ ꯇꯨꯌꯥꯟꯒꯤ ꯌꯦꯟꯁꯥꯡ ꯑꯃꯒ ꯆꯥꯖꯔ ꯑꯗꯣ ꯃꯔꯨꯞꯇꯤ ꯀꯔꯤ ꯀꯔꯤ ꯃꯊꯦꯡꯅ ꯑꯗꯨ ꯁꯥꯕꯤꯔꯒꯦ
ꯉꯁꯤꯗꯤ ꯏꯆꯝ ꯆꯝꯕ ꯑꯗꯨꯝ ꯆꯝꯊꯣꯡ ꯑꯣꯏꯅ ꯆꯥꯔꯦ
ꯎꯝ ꯎꯝ
ꯅꯣꯏꯖꯥꯡ ꯍꯥꯎ ꯀꯩꯒꯤ ꯌꯥꯝ ꯇꯣꯏꯅ ꯆꯥꯗ꯭ꯔꯦ ꯍꯧꯖꯤꯛꯀꯥꯟꯗꯤ ꯑꯗꯨꯝ ꯁꯥꯕꯅ ꯃꯔꯝ ꯑꯣꯏꯔꯒ ꯑꯗꯣ ꯁꯥꯟꯅ ꯈꯣꯠꯅꯕ ꯒꯥꯔꯤ ꯆꯠꯄꯤꯔꯤꯕ ꯍꯧꯖꯤꯛꯀꯥꯟꯁꯤ ꯀꯃꯥꯏ ꯀꯃꯥꯏꯅ ꯇꯧꯔꯤꯒꯦ
ꯍꯧꯁ ꯁꯅ ꯈ ꯁꯤ ꯆꯦꯁꯦ ꯁꯤ ꯑꯩ ꯂꯣꯏꯈ ꯍꯥꯏꯖ ꯎ ꯎꯝ ꯐꯣꯟ ꯀꯥꯎꯖꯔꯦ ꯍꯥꯏꯗꯤ ꯍꯧꯖꯤꯛꯁꯦ ꯋꯥꯀꯠ ꯀꯦꯃꯦꯔꯥꯁꯨ ꯑꯣꯏꯕꯅꯤꯅ ꯑ ꯀꯌꯥꯝ ꯀꯨꯩꯅꯣ ꯀꯥꯎꯗꯣꯏꯅꯣꯗꯤ ꯈꯪꯗꯦ ꯑꯗꯨꯕꯨ ꯑꯩꯒꯤ ꯑꯩꯗꯤ ꯀꯥꯎꯖꯅꯤꯡꯉꯤ ꯂꯩꯔꯨꯔꯤꯕ ꯃꯌꯥꯝꯁꯤ ꯑꯩꯈꯣꯏ ꯂꯦꯡꯕ ꯃꯥꯡꯍꯟꯖꯅꯤꯡꯗꯦ ꯑꯗꯨꯅ ꯀꯥꯎꯖꯅꯤꯡꯉꯤ ꯃꯔꯨꯞꯁꯨ ꯑꯗꯨꯝ ꯀꯥꯎꯕ ꯂꯥꯛꯄ ꯃꯤ ꯌꯥꯎꯗ꯭ꯔꯕꯁꯨ ꯌꯥꯅ ꯑꯗꯨꯨꯝ ꯀꯥꯎꯅꯁꯤꯅꯤ ꯑꯗꯨꯅ ꯑꯗꯨꯃꯥꯏꯅ ꯈꯔ ꯇꯧꯋ ꯑꯗꯨꯕꯨ ꯇꯨꯡꯗ ꯁꯅꯒ ꯁꯥꯟꯅꯒꯦ ꯑꯩꯅ ꯍꯥꯟꯅ ꯁꯥꯟꯅꯖꯔꯝꯕ ꯃꯁꯥꯟꯅꯁꯤꯡ ꯑꯗꯨ ꯁꯥꯟꯅꯖꯒꯦꯅ ꯈꯟꯕꯗꯤ ꯈꯜꯂꯤ ꯑꯗꯨꯕꯨ ꯃꯔꯨꯞꯀꯤꯗꯤ ꯍꯧꯖꯤꯛ ꯁꯥꯟꯅ ꯈꯣꯠꯅꯕꯒꯤ ꯃꯇꯥꯡ ꯑꯁꯤꯅ ꯀꯃꯥꯏꯅ ꯇꯧꯔꯤ ꯑꯗꯨꯒ ꯀꯔꯝ ꯀꯔꯝꯝꯕ ꯂꯩꯒꯦ ꯍꯥꯏꯕꯗꯨꯁꯨ ꯈꯤꯇꯪ ꯇꯥꯎꯗꯕꯤꯌꯨ
ꯁꯥꯟꯅꯕꯁꯦ ꯍꯟꯗꯛꯇꯤ ꯑꯩ ꯖꯤꯝ ꯈꯔ ꯖꯤꯝ ꯆꯠꯂꯝꯕꯅꯦ ꯑꯗꯨ ꯈꯔ ꯈ ꯂꯦꯞꯆꯔꯦ ꯃꯇꯝ ꯈꯔꯗꯤ ꯑꯩꯒꯤ ꯁꯦꯟꯊꯣꯛ ꯂꯝꯕꯤ ꯑꯃ ꯑꯃ ꯑꯗꯒꯤ ꯊꯕꯛ ꯏꯪꯈꯥꯡ ꯆꯦꯟ ꯀꯌꯥ ꯑꯁꯤꯅ ꯄꯨꯟꯕ ꯆꯥꯕ ꯁꯣꯏꯔꯛꯄ ꯃꯗꯨꯅ ꯃꯔꯝ ꯃꯔꯦꯒ ꯃꯇꯝ ꯈꯔ ꯍꯥꯏꯗꯤ ꯁꯣꯔꯥꯛꯅ ꯊꯥꯃꯨꯛꯀꯤ ꯂꯦꯞꯀꯦꯅ ꯈꯜꯂꯤ ꯑꯩ ꯕꯣꯜꯕꯨꯗꯤ ꯈꯔ ꯈꯔ ꯀꯥꯎꯔꯤ ꯑꯩ ꯋꯥꯛꯀꯤꯡꯁꯨꯖꯨ ꯆꯦꯟꯒꯦꯅ ꯈꯜꯂꯤ ꯍꯛꯆꯥꯡꯒꯤꯁꯨ ꯌꯥꯝ ꯃꯔꯨ ꯑꯣꯏꯕ ꯍꯥꯏꯇꯥꯔꯦ ꯅꯠꯇ꯭ꯔꯒ ꯍꯛꯆꯥꯡ ꯆꯥꯎꯈꯠꯂꯛꯄ ꯌꯥꯏ ꯐꯤꯕꯝ ꯀꯛꯊꯔꯛꯄ ꯌꯥꯏ ꯑꯗꯨꯅ ꯏꯃꯥꯟꯅꯕꯁꯤꯡꯒ ꯄꯨꯜꯂꯒ ꯉꯁꯤꯁꯨ ꯕꯣꯜ ꯀꯥꯎꯖꯔꯏ ꯇ꯭ꯔꯛꯇꯨ ꯆꯠꯂꯒ ꯌꯥꯝ ꯅꯨꯡꯉꯥꯏ ꯍ ꯃꯈꯜ ꯑꯃꯅꯤ ꯏꯃꯥꯟꯅꯕꯁꯤꯡ ꯄꯨꯜꯂꯒ ꯅꯨꯡꯉꯥꯏꯃꯤꯟꯅꯕꯗ ꯁꯤꯁꯨ ꯕꯣꯜ ꯍꯩꯕ ꯍꯩꯇꯕꯅ ꯃꯈꯜ ꯑꯃ ꯑꯣꯏꯔꯒ ꯑꯗꯨꯗꯣ ꯔꯇꯤ ꯍꯥꯏꯗꯤ ꯍꯌꯦꯡ ꯍꯪꯆꯤꯛꯀꯁꯤ ꯁꯥꯟꯅꯒꯗꯕ ꯈꯣꯠꯇ꯭ꯔꯒ ꯂꯩꯕ꯭ꯔꯥ ꯀꯃꯥꯏ ꯀꯃꯥꯏꯅ ꯇꯧꯤ
ꯎꯝ ꯉꯁꯦ ꯑꯩꯅ ꯍꯧꯖꯤꯛ ꯍꯧꯖꯤꯛ ꯈꯟꯖꯕ ꯋꯥꯈꯜꯗ ꯑꯩꯈꯣꯏꯒꯤ ꯉꯁꯤꯁꯦ ꯈꯔ ꯄꯦꯜꯍꯧ ꯋꯥꯏ ꯇꯔꯦ ꯁꯥꯟꯅ ꯃ ꯄꯨꯁꯤꯗ ꯑꯗꯨꯒ ꯅꯨꯡꯉꯥꯏꯅ ꯏꯃꯥꯟꯅꯕ ꯑꯩꯅ ꯂꯝ ꯂꯥꯞꯅ ꯀꯧꯨꯕ ꯏꯃꯥꯟꯅꯕꯁꯤꯡꯗꯨꯁꯨ ꯍꯥꯏꯗꯤ ꯅꯨꯡꯉꯥꯏꯇ ꯈꯠꯗꯕ ꯀꯌꯥ ꯑꯃ ꯌꯥꯎꯋꯤ ꯑꯗꯨꯕꯨ ꯑꯩꯅ ꯃꯗꯨ ꯒꯤ ꯑꯗꯨꯕꯨꯗꯤ ꯑꯩꯅ ꯁꯦꯡꯗꯣꯛꯈ꯭ꯔꯦ ꯍꯥꯏꯕꯗꯤ ꯑꯉꯥꯡ ꯃꯆꯥ ꯑꯗꯨꯗ ꯑꯗꯨꯃꯥꯏꯅ ꯋꯥꯈꯜ ꯀꯩꯀꯥ ꯇꯥꯃꯤꯟꯅꯈ꯭ꯔꯦ ꯍꯥꯏꯖꯕ ꯇꯥꯔꯦ ꯄꯔꯧ ꯄꯨꯔꯧꯒ ꯀꯦꯝ ꯂꯩꯈꯤꯗ꯭ꯔꯦ
ꯑꯗꯨꯒ ꯍꯥꯡꯆꯤꯠꯁꯦ ꯑꯩꯈꯣꯏꯒꯤ ꯃꯔꯨꯞꯂꯣꯏꯁꯤꯡꯒ ꯋꯥꯈꯜ ꯆꯥꯟꯅꯕ ꯍꯥꯏꯕꯗꯤ ꯁꯥꯟ ꯀꯩꯅꯣ ꯍꯥꯏꯥꯏꯕꯁꯤ ꯋꯥꯈꯅ ꯆꯕꯨꯣ ꯁꯅꯁꯨꯉ ꯁꯝꯅ ꯍꯥꯏꯔꯕꯗ ꯍꯤꯗꯥꯛ ꯊꯣꯛꯄ ꯑꯐꯕ ꯊꯕꯛꯄꯨꯗꯤ ꯅꯠꯇꯦ ꯑꯗꯨ ꯑꯣꯏꯇꯥꯔꯒꯁꯨ ꯍꯤꯗꯥꯛ ꯊꯣꯛꯄ ꯃꯇꯝꯗ ꯑꯐꯕ ꯃꯁꯦꯟ ꯊꯝꯃꯤꯟꯅꯔꯒ ꯆꯥꯅꯕ ꯃꯁꯦꯟ ꯊꯝꯃꯤꯟꯅꯒꯗꯤ ꯈꯠꯅ ꯆꯩꯅꯕ ꯊꯣꯛꯇꯦ ꯍꯥꯏꯕ ꯑꯗꯨꯒꯨꯝꯅ ꯋꯥ ꯆꯪꯗꯨ ꯃꯣꯜ ꯂꯣꯏ ꯀꯦꯌꯥ ꯁꯦ ꯇ ꯍꯥꯡꯆꯤꯠ ꯅꯠꯇ꯭ꯔꯒꯅ ꯃꯦꯟꯒꯨꯝꯕꯁꯦ ꯁꯣꯏꯗꯅꯃꯛꯀꯤ ꯁꯥꯟꯅꯒꯅꯤ ꯍꯥꯏꯅ ꯊꯝꯖꯕꯅꯤ
ꯆꯨꯝꯃꯤ ꯑꯩꯈꯣꯏꯒꯤ ꯃꯔꯨꯞ ꯃ ꯊꯟꯕꯒꯤ ꯋꯥꯐꯝꯁꯤ ꯋꯥꯈꯜ ꯆꯥꯟꯅꯗ꯭ꯔꯒꯗꯤ ꯊꯕꯛ ꯈꯨꯗꯤꯃꯛ ꯃꯥꯏ ꯄꯥꯛꯇꯦ ꯑꯩꯈꯣꯏ ꯃꯤ ꯍꯥꯏꯅꯕ ꯂꯩ ꯂꯥꯏꯔꯤꯛ ꯂꯥꯏꯔꯤꯛ ꯂꯤꯁꯤꯡ ꯑꯃ ꯄꯥꯕꯗꯒꯤꯗꯤ ꯑꯩꯈꯣꯏꯒꯤ ꯉꯥꯛꯄꯤꯒꯅꯤ ꯃꯔꯨꯞ ꯆꯥꯃ ꯇꯤꯟꯅꯕꯗꯒꯤꯗꯤ ꯑꯩꯈꯣꯏ ꯂꯥꯏꯔꯤꯛ ꯑꯃꯇꯪ ꯄꯥꯕꯅ ꯍꯦꯟꯅ ꯀꯥꯟꯅꯩ ꯑꯗꯨꯕꯨ ꯍꯥꯏꯔꯤꯕ ꯂꯥꯏꯔꯤꯛ ꯑꯐꯕ ꯂꯥꯏꯕ꯭ꯔꯦꯔꯤ ꯑꯃ ꯄꯥꯕꯗꯒꯤꯗꯤ ꯃꯔꯔ ꯊꯝꯃꯣꯏ ꯁꯦꯡꯕ ꯋꯥꯈꯜ ꯆꯥꯟꯅꯕ ꯑꯃꯈꯛ ꯇꯤꯟꯅꯕꯁꯤꯅ ꯍꯦꯟꯅ ꯐꯩ ꯍꯥꯏꯗꯨꯅ ꯑꯈꯪ ꯑꯍꯩ ꯀꯌꯥ ꯑꯃ ꯊꯝꯩ ꯕꯤꯔꯝꯅꯤ ꯃꯁꯤꯅꯤ ꯑꯇ ꯍꯥꯏꯖꯅꯤꯡꯉꯤꯁꯤ ꯃꯁꯤꯒꯤ ꯃꯇꯥꯡꯗ ꯃꯠ ꯇꯥꯕꯤꯈ꯭ꯔꯕ ꯀꯃꯥꯏ ꯀꯃꯥꯏꯅ ꯇꯧꯋꯤ ꯑꯇꯣꯞꯄ ꯄꯣꯔꯕꯨ ꯊꯥꯔ ꯃꯨ ꯇꯝꯇ ꯐꯁꯟꯕꯤꯔ
ꯑꯩꯈꯣꯏꯒꯤ ꯌꯦꯌꯦꯡ ꯊꯝꯖꯒꯦ
ꯑ ꯍꯈꯣꯏ ꯍ ꯄꯥꯎꯔꯧꯕꯗꯤ ꯅꯠꯇꯦ ꯑꯩꯅ ꯍꯧꯖꯤꯛ ꯈꯨꯗꯛꯇ ꯁꯦꯝꯕ ꯁꯥꯖ ꯐꯔꯛꯇꯕꯅꯤ ꯑꯩꯒꯤ ꯄꯥꯎꯧꯕꯗꯤ ꯅꯠꯇꯦꯗꯣ ꯍꯥꯏꯐꯦꯠ ꯊꯝꯖꯒꯦ ꯍꯥꯏꯕꯗꯤ ꯑꯩꯁꯦ ꯒ꯭ꯌꯥꯟ ꯐꯅ ꯇꯥꯔꯦ ꯍꯥꯏꯅ ꯈꯪꯖꯔꯒ ꯂꯩꯖꯕꯦ ꯃꯤꯗ ꯍꯥꯏꯗꯤ ꯒ꯭ꯌꯥꯟ ꯇꯥꯗꯕ ꯑꯃ ꯂꯥꯛꯑꯒ ꯃꯉꯣꯟꯗ ꯑꯋꯥꯏ ꯑꯈꯨꯝ ꯇꯧꯕꯤꯔꯛꯄ ꯃꯇꯝꯗ ꯃꯤꯗꯨꯅ ꯀꯔꯤꯒꯨꯝꯕ ꯒ꯭ꯌꯥꯟ ꯇꯥꯔꯦꯅ ꯂꯩꯖꯔꯝꯃꯤꯕ ꯑꯩꯁꯤꯅ ꯃꯤꯗꯨꯒ ꯃꯥꯟꯅꯅ ꯈꯟꯅꯅꯕ ꯑꯗꯩ ꯁꯤꯟ ꯈꯨꯝꯕ ꯑꯣꯟꯁꯤꯟꯅꯕ ꯑꯋꯥꯏ ꯑꯈꯨꯝ ꯇꯧꯕ ꯇꯥꯔꯒꯗꯤ ꯒ꯭ꯌꯥꯟ ꯇꯥꯔꯦ ꯊꯥꯛ ꯋꯥꯡꯉꯦ ꯍꯥꯏꯗꯨꯅ ꯂꯩꯔꯝꯃꯤꯕ ꯑꯩꯁꯦ ꯒ꯭ꯌꯥꯟ ꯇꯥꯗꯕ ꯊꯥꯛ ꯅꯦꯝꯕ ꯃꯥ ꯄꯩꯁꯥ ꯄꯥꯏꯔꯝꯕ ꯌꯥꯏ ꯑꯗꯨꯕꯨ ꯑꯃꯃꯣꯝꯗ ꯌꯦꯡꯉꯗꯤ ꯃꯥ ꯊꯥꯛ ꯂꯦꯝꯕꯅꯦꯕ ꯃꯥꯒ ꯊꯥꯛ ꯃꯥꯟꯅꯩꯅ ꯂꯧꯖꯕꯅꯦ ꯑꯗꯨꯅ ꯁꯨꯃꯥꯏꯅ ꯇꯧꯕꯤꯗꯕ ꯀꯔꯤꯒꯨꯝꯕ ꯍꯣꯏ ꯑꯍꯥꯟꯕꯗ ꯒ꯭ꯌꯥꯟ ꯇꯥꯍꯟꯕꯤꯕ ꯌꯥꯏ ꯅꯪꯒ ꯉꯥꯡꯅꯔꯤꯕ ꯃꯤꯁꯤꯛꯇꯣ ꯀꯔꯤꯒꯨꯝꯕ ꯒ꯭ꯌꯥꯟ ꯇꯥꯕ ꯇꯥꯔꯦ ꯔꯒꯦꯗꯤ ꯑꯩꯈꯣꯏ ꯑꯣꯟꯁꯤꯟꯕꯤꯅꯔꯤꯅꯤ ꯍꯥꯏꯗꯤ ꯃꯥꯅ ꯍꯥꯏ ꯑꯣꯟꯁꯤꯟꯗꯕ ꯌꯥꯗꯕ ꯑꯣꯏꯔꯒꯅ ꯃꯥꯅ ꯑꯉꯥꯡꯒꯤ ꯑꯗꯨꯗ ꯌꯦꯁ ꯍꯥꯏꯕꯗꯤ ꯍꯣꯏ ꯆꯨꯝꯃꯤ ꯍꯥꯏꯕꯁꯦ ꯃꯁꯤ ꯈꯛꯇ ꯈꯪꯕꯤꯌꯨ ꯃꯥꯒꯤ ꯋꯥꯈꯜꯗ ꯈꯟꯒꯅꯤ ꯃꯥꯅ ꯑꯉꯥꯡꯒꯤꯁꯤ ꯆꯨꯝꯗꯅ ꯑꯗꯨꯕꯨ
ꯁꯣꯝꯅ ꯑꯗꯨ ꯍꯥꯏꯗꯣꯛꯈꯤꯕꯗꯨꯅ ꯈꯟꯅꯒꯗꯕ ꯒ꯭ꯌꯥꯟ ꯇꯥꯔꯣꯏꯗꯕ ꯊꯧꯗꯣꯛ ꯀꯌꯥ ꯑꯃ ꯊꯣꯛꯂꯛꯀꯗꯕꯗꯨ ꯇꯝꯃꯦ
ꯃꯔꯛꯇꯁꯨ ꯑꯩ ꯀꯔꯤꯒꯤꯅꯣꯃ ꯊꯝꯖꯒꯦ ꯍꯥꯏꯗꯤ ꯃꯔꯨꯞ ꯍꯧꯖꯤꯛ ꯍꯧꯖꯤꯛ ꯐ ꯁꯥꯕꯒꯤ ꯑꯃꯗꯤ ꯏ ꯈꯦꯡꯕꯗꯒꯤ ꯍꯧꯅꯕꯤ ꯑꯩꯈꯣꯏꯒꯤ ꯀꯩꯁꯨ ꯅꯠꯇꯕꯗ ꯑꯩꯈꯣꯏꯒꯤ ꯌꯥꯝꯅ ꯑꯗꯣꯝꯒꯤ ꯏꯗꯨ ꯋꯥꯡꯈꯠꯂꯤꯕꯗꯨ ꯈꯤꯇꯪ ꯈꯤꯇꯪ ꯊꯥꯗꯕꯤꯌꯨ ꯍꯥꯏꯕꯗꯤ ꯍꯧꯖꯤꯛꯀꯤ ꯃꯇꯝꯁꯤꯗ ꯑꯩꯈꯣꯏ ꯃꯗꯨ ꯇꯧꯕ ꯌꯥꯕ ꯃꯇꯝ ꯅꯠꯇꯦ ꯑꯩꯈꯣꯏ ꯃꯣꯏꯒꯤ ꯑꯣꯟꯖꯕꯒꯤ ꯃꯇꯝ ꯁꯪꯗꯦ ꯃꯤꯅ ꯍꯧꯔꯛꯄ ꯇꯥꯔꯒꯁꯨꯍꯦ ꯍꯣꯏ ꯃꯇꯥꯡ ꯆꯥꯗ꯭ꯔꯕ ꯀꯥꯟꯗꯗꯤ ꯑꯩꯈꯣꯏ ꯈꯨꯠ ꯍꯟꯟꯅꯗꯤꯁꯨꯁꯨꯁꯨ ꯀꯥꯏꯗꯦ ꯑꯗꯨꯕꯨ ꯇꯧꯔꯤꯁꯨ ꯌꯥꯔꯤꯃꯊꯩ ꯐꯥꯊꯁꯤ ꯃꯤꯒ ꯃꯥꯟꯅꯔꯨꯁꯤ ꯊꯥꯛ ꯅꯦꯝꯕ ꯃꯣꯏꯒ ꯃꯥꯟꯅꯔꯒ ꯑꯩꯈꯣꯏꯒꯤ ꯊꯥꯛꯁꯤ ꯅꯦꯝꯅꯒꯅꯤ ꯑꯗꯨꯅ ꯌꯥꯔꯤꯃꯈꯩ ꯃꯤꯕꯨ ꯑꯣꯟꯖꯟꯅꯕꯤꯒꯅꯨ ꯍꯗꯤ ꯆꯤ ꯆ ꯍꯗꯤꯅꯣ ꯐꯥꯗꯔꯕꯤ ꯍꯥꯏꯕꯁꯤ ꯊꯝꯖꯒꯦ ꯑꯩꯈꯣꯏꯒꯤ ꯄꯥꯟꯗꯝꯗꯤ ꯃꯥꯏ ꯄꯥꯛ ꯃꯥꯏ ꯄꯥꯛꯄꯗꯨ ꯌꯧꯗ꯭ꯔꯤꯉꯩꯗ ꯑꯇꯣꯞꯄ ꯊꯣꯛꯍꯟꯅꯤꯡꯗꯕ ꯊꯧꯗꯣꯛ ꯊꯣꯛꯍꯜꯂꯣꯏꯁꯤ ꯍꯥꯏꯗꯨꯅ ꯊꯝꯖꯅꯤꯡꯅꯤ
ꯌꯥꯝꯅ ꯐꯖꯩ ꯑꯗꯨꯒ ꯃꯐꯝ ꯑꯁꯤ ꯑꯇꯥꯕꯁꯤꯡꯅ ꯂꯧꯁꯤꯟꯕ ꯃꯇꯝꯗ ꯗ ꯌꯥꯝꯅ ꯀꯥꯟꯅꯒꯅꯤ ꯈꯟꯖꯩ ꯑꯩꯅꯁꯨ ꯀꯌꯥ ꯑꯩꯈꯣꯏ ꯈꯪꯗꯕ ꯀꯌꯥ ꯑꯃ ꯈꯪꯖꯍꯧꯔꯦ ꯑꯗꯨꯅ ꯃꯔꯨꯞ ꯍꯥꯏꯕꯁꯤ ꯌꯥꯝꯅ ꯂꯨꯏ ꯃꯔꯨꯞꯅ ꯃꯥꯡꯍꯟꯗꯤ ꯉꯝꯃꯤ ꯃꯔꯨꯞꯅ ꯏꯟꯈꯠ ꯀꯤꯃꯤ ꯐꯔꯦ ꯃꯔꯨꯞ ꯌꯥꯝ ꯅꯨꯡꯉꯥꯏꯖꯔꯦ ꯃꯊꯪꯗꯁꯨ ꯋꯥꯔꯤ ꯋꯥꯇꯥꯏ ꯇꯧꯁꯤ ꯉꯁꯤꯒꯤꯗꯤ ꯑꯩꯁꯨ ꯊꯕꯛ ꯑꯃ ꯂꯥꯛꯁꯤꯜꯂꯦ ꯊꯝꯖꯔꯒꯦ ꯑꯃꯨꯛ
ꯑꯗꯨꯝ